ꯑꯩ ꯋꯥ
ꯇꯥꯔꯤꯕ꯭ꯔꯣ
ꯇꯌꯦꯠ
ꯑꯁ ꯃꯤꯡ ꯃꯤꯡꯁꯤꯗꯤ ꯑꯩꯒꯤ ꯃꯤꯡꯒ ꯍꯥꯏꯐꯦꯠ ꯃꯥꯟꯅꯕ ꯋꯥꯅꯤꯗ꯫
ꯍ
ꯀꯩꯗꯧꯔꯤꯅꯣ
ꯇꯨꯄꯦ
ꯇꯨꯝꯃꯦ
ꯑ
ꯑꯁ ꯌꯥꯝ ꯌꯥꯝ ꯅꯟꯗ꯭ꯔꯣ
ꯊꯛꯗꯤ
ꯑꯩꯗꯤ ꯀꯨꯀꯤꯡ ꯏꯟꯁꯥꯡ ꯊꯧꯔꯒ ꯂꯩ
ꯀꯩꯁ
ꯉꯁꯤ ꯆꯤꯛꯀꯟ ꯊꯣꯡꯉꯦ
ꯊꯔꯤꯌꯦ
ꯀꯥꯏꯗꯩ ꯌꯥꯝ ꯍ ꯍꯥꯎꯕꯅ ꯌꯥꯝ ꯀꯟꯅ ꯍꯥꯎꯗꯧꯕ ꯃꯥꯟꯗ꯭ꯔꯦ ꯂꯣꯀꯦꯜꯒꯤ ꯅꯠꯇꯕꯅꯤꯅ꯫
ꯑꯣ
ꯀꯔꯤ ꯀꯔꯤ ꯊꯕꯛ ꯇꯧꯔꯦ ꯍꯧꯖꯤꯛꯀꯥꯟ
ꯊꯕꯛ ꯇꯨꯗꯗ
ꯇꯝꯄꯥꯛꯇ ꯂꯩꯕ꯭ꯔꯥ ꯅꯠꯇ꯭ꯔꯒ ꯈꯨꯟꯗ ꯂꯩꯕ꯭ꯔꯥ꯫
ꯄꯥꯇ
ꯐꯥꯏꯅꯦ ꯑꯗꯨꯗꯤ ꯊꯕꯛ ꯑꯃꯗꯤ ꯇꯧꯔꯝꯅꯤꯅꯦ꯫
ꯇꯧꯗꯗꯥ
ꯂꯥꯏꯔꯤꯛ ꯇꯝꯕ꯭ꯔꯥ ꯂꯥꯏꯔꯤꯛ ꯇꯝꯕ꯭ꯔꯥ ꯀꯔꯤ ꯇꯧꯕ꯭ꯔꯥ
ꯑꯥ ꯂꯩꯔꯤꯛ ꯇꯥꯕꯨꯏ
ꯀꯣꯂꯦꯖ ꯇꯝꯕ꯭ꯔ꯫
ꯑꯝ
ꯎꯝ ꯑꯩꯗꯤ ꯂꯣꯏꯈ꯭ꯔꯦ ꯀꯣꯂꯦꯖ꯫
ꯑꯣ
ꯍꯧꯖꯤꯛ ꯀꯣꯂꯦꯖ ꯂꯣꯏꯔꯒ ꯌꯨꯝ ꯄꯥꯟꯅꯤꯡꯉꯥꯏꯁꯨ ꯃꯇꯝ ꯈꯔ ꯋꯥꯠꯂꯤꯕ ꯁꯨꯃꯥꯏꯅꯀꯣ ꯀꯃꯥꯏꯅ ꯇꯧꯁꯤꯔꯥ ꯍꯥꯏꯅ ꯈꯜꯂꯤ ꯂꯩ
ꯄꯂꯣ ꯄꯂꯣ
ꯀꯥꯏꯗꯦ ꯍꯧꯖꯤꯛꯇꯤ ꯌꯥꯝ ꯑꯉꯥꯡ ꯑꯣꯏꯔꯤꯗꯥ꯫
ꯄꯕꯤ ꯌꯥꯔꯦ ꯀꯣꯂꯦꯖ ꯂꯣꯏꯔꯥ ꯗꯤ꯫
ꯍꯣꯔꯦꯟ ꯋꯥꯏ ꯀꯩꯅꯣ ꯅꯨꯄꯤ ꯊꯤꯔꯒ ꯀ ꯀꯩ ꯄꯤ ꯄꯤꯍꯟꯗꯣꯏꯅꯕ ꯑꯩꯈꯣꯏ ꯅꯨꯄꯤ ꯀꯥꯡꯕꯨꯁꯦ ꯑꯗꯨꯒꯤ ꯏꯟꯀꯝ ꯊꯣꯛꯇ꯭ꯔꯗꯤ ꯋꯥꯏꯗꯅ ꯗꯨꯔꯤꯅꯤꯗ ꯅꯪꯗꯤ ꯀꯔꯤ ꯃꯊꯦꯜ ꯇꯧꯔꯒꯦ
ꯑ
ꯍꯧꯖꯤꯛ ꯇꯨꯝꯕ ꯇꯨꯝꯕ ꯂꯩꯁꯥꯕꯤ ꯑꯃꯨꯛ ꯀꯩꯅꯣ ꯌꯥꯝ ꯉꯟꯈ꯭ꯔꯦꯗ ꯅꯪꯒꯤꯁꯦ ꯁꯥꯕꯤ ꯀꯥꯡꯕꯨꯗꯤ ꯌꯥꯝ ꯀꯩꯅꯣ ꯍꯥ꯫
ꯐꯀꯥꯗ ꯏꯔꯥꯛ꯫
ꯀꯔꯤꯌꯦ
ꯀ ꯀꯗꯤꯗ
ꯍꯥ
ꯇꯨꯝꯅꯤꯡꯕꯒꯤꯅꯦ
ꯎꯝ
ꯑꯗꯨꯗꯤ ꯊꯦꯡꯒꯦꯦ
ꯑꯩ ꯋꯥꯛꯀꯤꯡ ꯆꯦꯟꯕ ꯆꯠꯄꯗꯣ ꯋꯥꯛꯀꯤꯡ ꯆꯠꯄꯗꯣ ꯈꯔ ꯊꯦꯡꯅ ꯍꯜꯂꯛꯄꯀꯣ ꯉꯁꯤ꯫ ꯁꯝ ꯇ ꯈꯠꯄ ꯈꯣꯠꯄ ꯁꯨꯝꯃꯥꯏꯅ ꯇꯧꯕꯗꯒꯤ ꯈꯔ ꯊꯦꯡꯗꯣꯛꯈ꯭ꯔꯒ ꯑꯩꯗꯤ ꯑꯩꯈꯣꯏꯗꯤ ꯃꯍꯧꯁꯥ꯫ ꯆꯥꯒ ꯆꯉꯦ ꯊꯦꯡꯡ ꯆꯥꯏꯗ
ꯅꯪꯁꯦ ꯂꯣꯛ ꯀꯟꯅꯥ ꯊꯨꯝꯕ ꯃꯥꯂꯦꯍꯦ꯫
ꯎꯝ
ꯑꯝ
ꯍꯥꯏꯐꯦꯠ
ꯆꯥꯕ ꯆꯥꯕ ꯊꯛꯄꯗꯁꯨ ꯅꯨꯡꯉꯥꯏꯇꯕꯅꯤꯀꯣ ꯁꯨꯃꯥꯏꯅ꯫ ꯇꯧꯗꯥ ꯎꯝ ꯆꯤꯟꯒꯤ ꯍꯣꯏ ꯑꯩꯈꯣꯏ ꯆꯥꯕꯗꯁꯨ ꯃꯍꯥꯎ ꯊꯥꯔꯛꯇꯕꯅꯤ꯫ ꯑꯩ ꯍꯤꯗꯥꯛ ꯑꯃ ꯍꯥꯏꯕꯤꯌꯨꯔꯥ ꯑꯗꯨꯒꯨꯝꯕ ꯃꯇꯝꯗ ꯆꯥꯅꯕ
ꯍꯥꯏꯌꯨꯗꯦ
ꯑꯣꯜ ꯃꯣꯡꯛꯗꯣ ꯏꯁꯤꯡ ꯌꯥꯎꯗꯕꯤꯗꯀꯣ ꯄꯦꯛ ꯑꯃ ꯊꯥꯖꯤꯜꯂꯣ ꯈꯔꯥ ꯌꯥꯝ ꯈꯔꯥ ꯆꯥꯎꯅ ꯍꯥ꯫
ꯍꯥꯥ
ꯑꯣꯜꯃꯣꯡ ꯑꯉꯥꯡꯕꯗꯣ ꯑꯣꯜꯃꯣꯡꯗꯣ
ꯑꯣꯜ ꯃꯣꯡꯛ ꯍꯥꯏꯕꯗꯤ꯫
ꯍꯤꯗꯥꯛ ꯌꯨ ꯌꯨ ꯌꯨ ꯏꯁꯤꯡ ꯌꯥꯎꯗꯕꯤꯗꯀꯣ꯫
ꯎꯝ
ꯄꯦꯛ ꯈꯔꯥ ꯑꯥꯆꯕ ꯑꯃꯥ ꯅꯪꯒꯤ ꯀꯩꯅꯣ ꯕ꯭ꯔꯤꯊꯤꯡꯗꯣ ꯈꯔꯥ ꯑꯣꯐ ꯇꯧꯔꯒꯀꯣ
ꯎꯝ
ꯊꯥꯖꯤꯜꯂꯣ ꯑꯗꯨꯝ ꯃꯇꯝꯗ ꯑꯗꯨꯝ ꯃꯊꯟꯇ ꯑꯗꯨꯝ ꯌꯥꯖꯈꯤꯅꯤ꯫ ꯑꯗꯨꯗꯒꯤꯅꯤꯅꯦ ꯑꯗꯨ ꯍꯤꯗꯥꯛ ꯍꯤꯗꯥꯛ ꯍꯥꯏꯗꯣ꯫
ꯑꯉ ꯄꯋꯥꯅꯤꯦ
ꯀꯔꯤ
ꯑꯩ ꯊꯥꯒꯦ ꯑꯗꯨꯗꯤ
ꯎꯝ ꯇꯧꯔꯣ ꯇꯧꯔꯣ ꯌꯥꯗꯤ ꯌꯥꯕꯖꯥꯅꯤ
ꯌꯥꯝ ꯀꯟꯅꯗꯤ ꯄꯥꯏꯕ ꯌꯥꯗꯦ ꯌꯥꯝ ꯀꯟꯅ ꯇꯧꯗꯤ ꯃꯨꯛꯀ ꯉꯥꯎꯗꯅ ꯀꯔꯥꯟ ꯃꯨꯛꯀ ꯇꯧꯔꯛꯀꯅꯤꯒ ꯀꯔꯤ
ꯌꯥꯝ ꯊꯛꯑꯗꯤ ꯅꯥꯕ ꯅꯥꯕꯗꯣ ꯑꯃꯨꯛ ꯍꯜꯂꯛꯀꯅꯤꯕ
ꯅꯠꯇꯦ ꯑꯗꯨꯒꯤ ꯅꯠꯇꯕ ꯌꯥꯝ ꯊꯥꯒꯠꯗꯤ ꯏꯁꯥꯁꯨ ꯋꯥꯏꯗꯅ ꯑꯩꯈꯣꯏꯒꯤ ꯀꯦꯄꯥꯁꯤꯇꯤꯗ ꯀꯦꯄꯥꯁꯤꯇꯤ ꯍꯥꯏꯕ ꯑꯃ ꯂꯩ ꯑꯃ ꯂꯩꯗꯅ ꯑꯗꯨꯒꯨꯝꯕꯗ
ꯎꯝ
ꯇꯒꯗꯕ
ꯅꯣꯏ ꯃꯤ ꯀꯌꯥ ꯂꯩꯃꯤꯟꯅꯕ꯭ꯔꯣ
ꯑꯩ ꯍꯥꯞꯄꯤꯗ
ꯍꯥ
ꯌꯥꯝꯃꯦ
ꯔꯦꯟꯗ ꯂꯩꯕ꯭ꯔꯥ ꯅꯠꯇ꯭ꯔꯒ ꯌꯨꯝꯗ ꯀꯩꯅꯣ ꯅꯣꯏꯒꯤ ꯌꯨꯝ ꯑꯣꯏꯅ ꯂꯩꯕ꯭ꯔꯥ
ꯏꯗ
ꯔꯦꯟ ꯂꯩꯕ ꯔꯨꯝ ꯀꯥ ꯀꯥ ꯂꯩꯗꯅ
ꯑꯆꯥ ꯑꯆꯥ ꯑꯗꯣ ꯎꯝ ꯑꯗꯣ ꯅꯣꯏ ꯍꯧꯖꯤꯛꯀꯥꯟꯗꯤ ꯇꯥꯔꯤꯕ꯭ꯔꯣ
ꯎꯝ
ꯑꯗꯣ ꯍꯧꯖꯤꯛꯀꯥꯟꯁꯦ ꯀꯩ ꯀꯩꯅꯣꯗꯤ ꯇꯧꯗꯤ ꯇꯧꯔꯝꯅꯤꯗꯅ
ꯍꯥꯥ
ꯍꯣꯏ ꯈꯔꯗꯤ ꯇꯧꯍꯧꯅꯦ ꯕ꯭ꯔꯦꯟꯟ ꯋꯥꯏꯠ ꯀꯩꯅꯣ ꯑꯣꯏꯅꯤ ꯑꯁ ꯑꯗꯨ ꯃꯇꯝꯗ ꯇꯧꯍꯧꯔꯗꯤ ꯐꯒꯗꯕꯅꯤꯀꯣ ꯍꯥꯏꯅ ꯈꯜꯂꯅꯤꯀꯣ
ꯈꯪꯗ꯭ꯔꯦꯗ
ꯑꯕꯣ ꯍꯧꯔꯦꯟ ꯋꯥꯏ ꯀꯩꯅꯣ ꯃꯤꯁꯤ ꯂꯛꯀꯅꯤ ꯀꯣ
ꯍꯧꯖꯤꯛꯀꯥꯟ ꯑꯁ ꯑꯗꯨ ꯇꯗ ꯐꯖꯅ ꯇꯧꯍꯧꯔꯤꯀꯣ ꯍꯥꯏꯅꯀꯣ
ꯔꯤꯒ꯭ꯔꯦꯠ ꯇꯧꯗꯤ ꯇꯧꯔꯤꯗꯅ
ꯔꯤꯒ꯭ꯔꯦꯠ ꯇꯧꯒꯅꯤ ꯑꯗꯨ ꯇꯧꯗꯅꯕ ꯆꯦꯛꯁꯤꯜꯂꯨ ꯇꯥꯕ꯭ꯔꯣ ꯍꯥꯥ ꯇꯕ꯭ꯔꯣ ꯏꯕꯦꯝꯃ
ꯀꯔꯤ
ꯇꯥꯏꯌꯦ ꯇꯥꯏꯌꯦ ꯇꯥꯏꯌꯦ
ꯀꯜꯂꯤꯍꯦ
ꯎꯝ ꯎꯝ ꯃꯤ ꯀꯌꯥꯝ ꯀꯌꯥꯝ ꯂꯩꯕꯅꯣ ꯅꯣꯏ ꯅꯣꯏ ꯖꯒꯥꯗ ꯍꯨꯡ
ꯈꯪꯗꯦꯗ
ꯍꯥ
ꯈꯪꯗꯦ
ꯑꯁ ꯅꯪ ꯂꯩꯕꯗꯨ ꯅꯪ ꯈꯪꯗ꯭ꯔꯗꯤ ꯑꯩꯗꯤ ꯈꯪꯔꯣꯏꯍꯦ
ꯑꯣ ꯑꯩꯒꯤ ꯔꯨꯝꯗ ꯍꯥꯏꯕ꯭ꯔꯥ
ꯎꯝ
ꯎꯝ ꯃꯔꯤ
ꯎꯝ ꯐꯦꯃꯤꯂꯤꯒꯤ ꯑꯣꯏꯅ ꯂꯩꯕ꯭ꯔꯥ
ꯂꯩꯇꯦꯗ ꯈꯣꯏ ꯆꯦ ꯈꯣꯏ ꯆꯦꯒꯤ ꯑ ꯐꯔ꯭ꯦ ꯟꯁꯀ
ꯎꯝ
ꯃꯃꯥꯟꯅꯕꯤ ꯍꯣꯏ
ꯎꯝ ꯑꯁ ꯑꯗꯨꯗꯤ ꯅꯨꯡꯉꯥꯏꯔꯝꯅꯤꯅꯦ ꯀꯣꯂꯦꯖꯗꯤ ꯑꯦꯛꯖꯥꯝꯗꯤ ꯋꯥꯠ ꯋꯥꯠꯂꯝꯈꯤꯅꯤꯅ ꯑꯗꯨꯗꯤ ꯅꯣꯏꯒꯤ ꯁꯦꯃꯤꯁꯇꯔ ꯀꯌꯥ ꯇꯧꯕ꯭ꯔ ꯍꯧꯖꯤꯛꯁꯦ ꯁꯦꯃꯤꯁꯇꯔ ꯀꯌꯥ ꯇꯧꯕ꯭ꯔꯥ ꯍꯧꯖꯤꯛ
ꯑꯃ ꯑꯃ
ꯑꯁ ꯇꯨꯗꯤ ꯑꯩꯈꯣꯏꯒꯤ ꯏꯆꯟꯒꯨꯝꯕ ꯈꯛꯇꯅꯤꯅꯦ ꯅꯣꯏꯁꯦ
ꯅꯆꯟꯅꯦ ꯅꯆꯟꯅꯦ ꯅꯆꯦ ꯅꯠꯇꯦ
ꯍ
ꯅꯪꯗꯤ
ꯑꯩꯗꯤ ꯑꯩꯁ ꯑꯩꯗꯤ ꯑꯩꯗꯤ ꯀꯩꯅꯣ ꯑꯁ ꯀꯩꯅꯣꯅꯤꯅ ꯑꯩꯗꯤ ꯂꯣꯏꯔꯦꯗ ꯅꯍꯥꯟꯅ ꯂꯣꯏꯔꯦ ꯍꯧꯖꯤꯛ ꯂꯣꯏꯔꯒ ꯑꯗꯨꯝ ꯂꯩꯕꯅꯤ ꯀꯩ ꯁꯕꯖꯦꯛ ꯂꯧꯒꯦ ꯍꯜꯂꯣ
ꯑ ꯇꯥꯏ
ꯀꯔꯤ ꯀꯔꯤ ꯁꯕꯖꯦꯛ ꯀꯔꯤ ꯁꯕꯖꯦꯛ ꯂꯧꯕꯔ꯭ ꯅꯪ ꯁꯣꯝ ꯀꯩ ꯑꯣꯅꯔꯁ ꯂꯧꯕ꯭ꯔꯥ ꯍꯥꯏꯕꯅꯤꯗ
ꯐꯂ
ꯀꯔꯤ
ꯍꯥ
ꯏꯁ ꯀꯩ ꯑꯣꯅꯔꯁ ꯂꯧꯕ꯭ꯔꯥ ꯍꯥꯏꯔꯒ ꯌꯥꯝ ꯅꯣꯛꯏꯅꯦ ꯇꯥꯕ꯭ꯔꯣ
ꯍꯥꯥ
ꯑꯩꯗꯤ ꯑꯩꯅ ꯍꯥꯏꯕꯗꯤ ꯅꯪ ꯀꯔꯤ ꯁꯕꯖꯦꯛ ꯂꯧꯕ꯭ꯔ ꯍꯥꯏꯕꯅꯤ
ꯄꯣꯜ ꯁꯥꯏꯟꯁ
ꯄꯣꯜ ꯁꯥꯏ꯭ꯟꯁ
ꯑꯥ
ꯑꯁ ꯂꯥꯏꯔꯤꯛ ꯀꯟꯅ ꯄꯥꯕ ꯃꯊꯧ ꯇꯥꯏ ꯑꯁ ꯑꯗꯨꯗꯤ ꯍꯌꯦꯡ ꯋꯥꯏ ꯑꯦꯝ ꯑꯦꯜ ꯑꯦ ꯑꯣꯏꯔꯅꯤꯅꯦ ꯑꯦꯝ ꯑꯦꯜ ꯑꯦ ꯑꯦꯝ ꯑꯦꯜ ꯑꯦ ꯑꯣꯏꯅꯤꯅꯦ ꯑꯗꯨꯗꯤ
ꯑꯣꯏꯒꯅꯤ ꯑꯣꯏꯒꯅꯤ
ꯀꯟꯅ ꯍꯣꯠꯅꯧꯀꯣ
ꯁ꯭ꯀꯨꯜ ꯑꯃꯐꯥꯎ ꯆꯠꯇꯦ ꯑꯣꯏꯒꯅꯤ ꯑꯣꯏꯒꯅꯤ
ꯏꯁ ꯑꯗꯨꯗꯤ ꯀꯣꯔꯦꯁꯄꯣꯟꯗꯦꯟꯗ ꯊꯝꯃꯒ ꯇꯧꯕ꯭ꯔꯥ
ꯑ ꯀ‌ꯣꯔ‌ꯦꯁꯄ‌ꯣꯟꯗꯦꯟ
ꯔꯤꯒꯨꯂꯔ ꯑꯣꯏꯅ ꯇꯧꯗꯕꯅꯤꯅꯦ ꯑ ꯇꯣꯞꯄ ꯊꯕꯛ ꯀꯣꯆꯤꯡ ꯒꯨꯝꯕ ꯇꯧꯕ꯭ꯔꯥ
ꯍꯥꯥ
ꯀꯣꯆꯤꯡ ꯒꯨꯝꯕ ꯇꯧꯕ꯭ꯔꯥ ꯅꯪ
ꯇꯧꯗ‌ꯦꯍꯩ
ꯁꯤꯗꯥ ꯑꯗꯨꯝ ꯐ꯭ꯔꯤ ꯈꯛꯇ ꯂꯩꯕ꯫
ꯎꯝ
ꯑꯁ ꯅꯣꯏꯒꯤ ꯄꯨꯟꯁꯤꯁꯦ ꯄꯥꯝꯃꯨꯈ꯭ꯔ‌ꯦꯍꯦ
ꯆꯥꯔꯦ ꯇꯨꯝꯃꯦ ꯍꯧꯒꯠꯂꯦ ꯆꯥꯔꯦ ꯇꯨꯝꯃꯦ
ꯑꯗꯨꯁꯨ ꯍꯛꯆꯥꯡ ꯐꯖꯅ ꯅꯣꯏꯔꯝꯒꯅꯤ ꯑꯗꯨꯗꯤ
ꯑꯁ ꯍꯛꯆꯥꯡꯗꯤ ꯅꯣꯏꯕꯅ ꯅꯣꯏꯕꯅ ꯐꯥꯕꯅ ꯐꯥꯕꯅ
ꯑꯩꯈꯣꯏꯅ ꯀꯌꯥ ꯀꯌꯥꯔꯛ ꯆꯥꯔꯁꯨ ꯅꯣꯏ ꯈꯠꯇꯕꯀꯣ ꯑꯩꯈꯣꯏꯗꯤ ꯃꯍꯧꯁꯥ ꯈꯔ ꯃꯍꯧꯁꯥ ꯈꯔ ꯄꯥꯕ ꯈꯔ ꯄꯥꯕ ꯀꯥꯡꯕꯨꯗꯨꯅꯦꯕ ꯑꯩꯗꯤ ꯏꯁꯥ ꯈꯔ ꯑꯩꯗꯤ ꯅꯣꯏꯅꯤꯡꯕꯅ‌ꯦꯕꯀꯣ
ꯑꯩꯗꯤ ꯅꯣꯏꯅꯤꯡꯗꯕ
ꯑꯁ ꯏꯕꯥꯅꯤ ꯏꯕꯥꯅꯤ ꯑꯁ ꯆꯦꯟꯖ ꯇꯧꯕꯥ ꯌꯥꯔꯗꯤ ꯐꯒꯗꯕꯅꯤꯅꯦ ꯀꯣ꯫
ꯆꯥꯛ ꯌꯥꯝꯅ ꯆꯥꯎ ꯑꯗꯨꯗꯤ ꯅꯣꯏꯒꯅꯤ
ꯆꯥꯛ ꯌꯥꯝꯅ ꯆꯥꯎꯋ‌ꯣ
ꯑꯥ
ꯑꯁ ꯆꯥꯛꯁꯨ ꯏꯟꯁꯥꯡ ꯍꯥꯎꯗ꯭ꯔꯗꯤ ꯀꯌꯥ ꯆꯥꯅꯤꯡꯗꯦꯅꯦ
ꯍꯧꯇ꯭ꯔꯁꯨ ꯌꯥꯝ ꯌꯥꯝꯅ ꯆꯥꯔꯗꯤ ꯅꯦ꯫
ꯑꯗꯨꯒꯨꯝꯕ ꯑꯗꯨꯒꯨꯝꯕ ꯁꯛꯇꯤꯗꯣ ꯑꯩꯉꯣꯟꯗ ꯄꯤꯔꯝꯗ꯭ꯔꯦꯕ
ꯑꯩꯥ ꯄꯤꯒꯦ
ꯌꯥꯏꯅꯦ ꯅꯪ ꯅꯪꯕꯨ ꯄꯤꯔꯗꯤ ꯅꯪꯅꯕꯨ ꯊꯣꯡꯑꯗꯤ ꯐꯖꯅ ꯆꯥꯕ ꯌꯥꯏꯅꯦ
ꯄꯤꯒꯦ ꯄꯤꯒꯦ
ꯅꯣꯡꯃ ꯅꯣꯡꯃꯗꯤ ꯆꯥꯛ ꯆꯥꯃꯤꯟꯅꯁꯤꯅꯥ ꯀꯩꯅꯣ꯫
ꯆꯥꯃꯤꯟꯅꯁ‌ꯦ
ꯅꯣꯏ ꯀꯥꯡꯕꯨꯅ ꯊꯣꯡꯕꯁꯦ ꯃꯍꯥꯎ ꯀꯃꯥꯏꯟ ꯇꯧꯖꯜꯂ ꯍꯥꯏꯗꯨ ꯑꯩꯁꯨ ꯇꯝꯅꯤꯡꯉꯦꯕ
ꯀꯩ ꯏꯟꯁꯥꯡ ꯊꯣꯡ ꯑꯣꯔꯥ ꯑꯗꯨꯗꯤ ꯀꯥꯡꯁ‌ꯣꯏ ꯊꯥꯎ ꯊꯣꯡꯎꯔꯥ
ꯅꯪꯅ ꯑꯄꯥꯝ ꯄꯥꯝꯕꯗꯣ ꯌꯥꯏꯗ
ꯅꯪꯅꯥ ꯅꯣꯏꯅꯤꯡ ꯉꯗꯤ
ꯑꯩꯅꯁꯨ
ꯗꯥꯜ ꯗꯥꯜ ꯊ‌ꯣꯡꯉ
ꯀꯔꯤ
ꯍꯩ
ꯋꯥ ꯉꯥꯡꯉꯗꯤ ꯇꯥꯅꯕ ꯐꯖꯅ ꯉꯥꯡꯉ‌ꯣꯅ‌ꯦ ꯀꯩꯅꯣ
ꯅꯪ ꯇꯥꯗꯕꯒꯤꯅꯦ
ꯀꯔꯤ ꯑꯁ ꯒ꯭ꯌꯥꯟ ꯇꯥꯗꯦ ꯅꯪ ꯅꯪꯒꯤ ꯋꯥꯔꯤꯁꯤ ꯑꯩꯈꯣꯏ ꯁ꯭ꯋꯥꯏꯒꯤ ꯑꯉꯥꯡꯁꯤꯡꯁꯦ ꯉꯁꯤ ꯑꯁ ꯀꯩꯅꯣ ꯌꯥꯝ ꯂꯥꯡꯉ‌ꯦ ꯁꯥꯎꯅꯤꯡꯗꯅ ꯊꯣꯝꯖꯤꯟꯒꯅꯤ ꯑꯉꯥꯡꯁꯤꯡꯁꯦ ꯇꯥꯕ꯭ꯔꯣ
ꯅꯣꯏꯅꯤꯡ ꯉꯗꯤꯅꯦ ꯗꯥꯜ ꯍꯟꯖꯥꯡ ꯊꯣꯡꯉꯦꯕ ꯅꯪꯒꯤ꯫
ꯑꯣ ꯑꯣ ꯌꯥꯍꯏꯗꯨꯁꯨ ꯑꯁ ꯍꯧꯖꯤꯛꯀꯤ ꯍꯩ ꯍꯧꯖꯤꯛꯀꯤ ꯍꯩ ꯈꯨꯍꯥꯎꯁꯤ ꯄꯥꯄꯥ ꯃꯤ